ꯍꯜꯂꯣ
ꯍꯂꯣ ꯍꯜꯂꯣ ꯇꯥꯔꯕꯣ
ꯎꯝ ꯐꯔꯦ
ꯏꯄꯥꯟ ꯀꯅꯁ ꯀꯣ ꯍꯥꯥ ꯑꯗꯨꯝ ꯆꯠꯄ꯭ꯔꯣ ꯀꯩꯅꯣ
ꯑꯥ
ꯌꯥꯝ ꯄꯤꯛꯅ ꯇꯥꯏꯦ ꯅꯪ ꯅꯍꯥꯡ ꯏꯀꯣ ꯆꯠꯁꯤꯔꯣ ꯑꯗꯨ ꯄꯤꯔ ꯇꯔ ꯍꯥꯏ ꯑꯗꯨ ꯑꯣꯏꯔꯝꯃꯣꯏ ꯑꯃꯨꯃꯨꯛ ꯂꯩꯕꯅꯦ ꯃꯥꯏ ꯃꯥꯏ ꯅꯝꯕꯔ ꯑꯦꯀꯥꯎꯟꯗꯨ ꯑꯗꯨꯒꯤ ꯃꯇꯨꯡ ꯂꯩꯕꯅꯦ ꯑꯃꯃꯨꯛ
ꯎꯝ
ꯑꯣ ꯑꯦꯄꯤꯁ ꯑꯗꯨ ꯑꯩꯈꯣꯏ ꯑꯦꯄꯤꯁ ꯇꯤꯟꯕꯩ ꯑꯣꯏꯔꯝꯕꯁꯨ ꯌꯥꯏ ꯑꯗꯨꯃꯥꯏꯅ ꯇꯧꯕꯁꯨ ꯌꯥꯎꯕꯅꯦ
ꯌꯥꯝ ꯄꯤꯛꯅ ꯇꯥꯕꯗ ꯅꯠꯇꯕ ꯑꯃꯨꯛꯃꯨꯛ ꯄꯤꯛꯄ ꯑꯃꯨꯛꯃꯨꯛ ꯁꯦꯡꯅ ꯇꯥꯔꯛꯇꯕ ꯑꯗꯨꯃꯥꯏꯅ ꯇꯧꯕ ꯌꯥꯎꯕꯗꯣ ꯑꯗꯨꯏꯅꯤꯗ ꯍꯥꯟꯅ ꯏꯦꯝ ꯌ ꯇꯝꯃꯛꯄ꯭ꯔꯣ
ꯊꯃꯦ
ꯁꯁꯦ ꯎꯝ ꯀꯣꯂꯦꯖꯇꯤ ꯀꯥꯏ ꯇꯧꯔꯛꯄ
ꯍꯥꯏꯕꯤꯖ ꯑꯗꯨꯅ ꯂꯣꯁꯤꯡꯔꯦꯒ
ꯎ ꯕꯤ ꯑꯦꯦꯗꯤ ꯀꯥꯏ ꯇꯃꯛꯛꯀꯦ ꯑꯣ ꯀꯛꯆꯤꯡꯗ
ꯎꯝ
ꯀꯩ ꯁꯕꯖꯦꯛꯇ
ꯑ
ꯍꯥ
ꯑ
ꯑꯣ
ꯍꯧꯖꯤꯛ ꯍꯧꯖꯤꯛ ꯀꯔꯤ ꯁꯞꯖꯦꯛ ꯇꯝꯃꯤꯅꯣ
ꯎꯝ ꯑꯦꯝ ꯌꯨꯗ ꯃꯥꯁꯇꯔ ꯇꯧꯕ ꯀꯃꯥꯁꯇꯔ
ꯎꯝ
ꯑꯪꯀꯥ ꯀꯌꯥꯝ ꯍꯣꯠꯂꯕꯅꯣ ꯑꯪꯀ ꯆꯦꯅꯥ ꯇꯪꯈꯥꯏ ꯑꯃ ꯍꯣꯠꯂꯒ ꯂꯣꯏꯁꯤꯟꯈ꯭ꯔꯦ ꯀꯩꯒꯤ ꯐꯣꯟ ꯇꯥꯗꯔ꯭ꯕꯣ ꯐꯣꯟ ꯀꯥꯏꯗ ꯇꯥꯃꯟꯂꯛꯇꯅ ꯇꯣꯛꯑꯣꯕ
ꯎꯝ ꯉꯔꯥꯡ ꯉꯔꯥꯡꯁꯨ ꯑꯃ ꯊꯣꯛꯑꯦꯕ ꯉꯔꯥꯡꯗꯤ ꯌꯥꯝ ꯂꯥꯏꯌꯦꯕ ꯂꯥꯏꯕ ꯍꯥꯏꯗꯤ ꯉꯔꯥꯡ
ꯀꯩ ꯍꯥꯏꯅꯣ
ꯅꯣ ꯉꯔꯥꯡꯁꯨ ꯑꯃ ꯊꯣꯛꯑꯦꯕ ꯁꯕꯖꯦꯛꯇꯣ ꯉꯔꯥꯡ ꯗꯤ ꯂꯥꯏꯌꯦꯕ ꯂꯥꯏꯕ ꯍꯥꯏꯗꯤ ꯑꯩꯈꯣꯏ ꯑꯦꯝꯁꯤꯈꯨ ꯑꯣꯏꯅ ꯇꯤꯛ ꯇꯤꯛ ꯇꯧꯕꯤꯗꯨꯅꯦꯕ
ꯎꯝ
ꯑꯗꯨꯅ ꯂꯥꯏꯌꯦꯕ ꯏꯕ ꯑꯝꯇ ꯌꯥꯎꯗꯦꯕ ꯉꯔꯥꯡꯗꯤ ꯍꯌꯦꯡ ꯍꯪꯆꯤꯠꯇꯒꯤꯗꯤ ꯑꯁ ꯃꯊꯥ ꯁꯥꯕꯤ ꯉꯥꯛꯇꯥꯅꯦ ꯍꯥ ꯄꯩꯁꯥ ꯊꯔꯤꯔꯥꯅꯦ ꯑꯥ ꯄꯩꯈꯥꯅꯦ ꯁꯦꯃꯤꯁꯇꯔꯒꯤ
ꯎꯝ
ꯍꯥꯡꯆꯤꯠ ꯊꯣꯛꯄ
ꯕꯣꯜꯒ ꯌꯦꯡꯕ꯭ꯔꯣ ꯣꯗ ꯄꯥꯑꯣꯠꯇ ꯉꯣꯟꯗ ꯍꯪꯕ ꯕꯣꯜꯒꯤ ꯄꯥꯎꯔ ꯅꯠꯇ꯭ꯔꯒ ꯀꯔꯤꯅꯣ ꯄꯥꯎꯔ ꯍꯥꯏꯗꯤ ꯑ
ꯑ
ꯃꯉꯣꯟꯗ ꯑꯣꯏꯅ ꯍꯪꯕ
ꯀꯩꯅꯣ ꯍꯪꯉꯤꯁꯤꯅ ꯀꯅꯥ ꯀꯅꯥ ꯀꯅꯥꯅ ꯀꯥꯔꯒꯦ ꯑꯗꯨꯃꯥꯏꯅ ꯍꯪꯉꯤꯗꯨ ꯀꯃꯥꯏꯅ ꯍꯪꯉꯤꯅꯣ ꯍꯪꯉꯤꯁꯤꯅ
ꯑꯣ
ꯎꯝ ꯍꯣꯏ ꯀꯅꯥꯅ ꯀꯥꯕꯔꯥ ꯃꯣꯟꯗꯗꯤ ꯐꯪ ꯑꯗꯨꯗꯤ ꯃꯤꯅ ꯋꯥꯔꯤ ꯂꯤꯔꯛꯑꯒꯥ ꯀꯃꯥꯏꯅ ꯇꯧꯔꯤ ꯀꯞꯄꯒ ꯌꯥꯎꯕꯔꯣ ꯃꯥꯅ ꯄꯣꯔꯦꯒ ꯍꯥꯏꯔꯗꯤ
ꯌꯥꯎꯗꯦꯗꯥ ꯀꯞꯄꯗꯤ
ꯑꯗꯨꯗꯤ ꯌꯦꯡꯗꯣ ꯉꯔꯥꯡꯁꯤ ꯌꯦꯡꯉꯤ ꯍꯒꯤ ꯁꯥꯏꯠꯇ ꯂꯩꯒꯦ ꯑꯩꯗꯤ ꯌꯥꯝ ꯀꯟꯅ ꯌꯦꯡꯕ ꯅꯠꯇꯦ ꯑꯗꯨꯁꯨ ꯑꯥꯔꯖꯦꯟꯇꯤꯅꯥꯒꯤ ꯃꯤꯁꯤꯡꯗꯤ ꯌꯥꯝꯅ ꯇꯣꯛꯁꯤꯛ ꯑꯣꯏꯒꯜꯂꯤꯗꯨꯅ ꯏꯖꯤꯞꯅꯗꯤ ꯀꯥꯍꯟꯅꯤꯡꯕꯅꯤ ꯑꯗꯨ ꯀꯩꯅꯣꯝ ꯑꯗꯨ ꯀꯥꯡꯉꯦ ꯑꯥꯔꯖꯦꯟꯇꯤꯅꯥ ꯑꯗꯨꯝ ꯀꯥꯈ꯭ꯔꯦ ꯃꯥꯦ ꯌꯥꯝ ꯇꯧꯅ ꯌꯦꯡꯉꯔꯥꯡꯁꯨ ꯃꯣꯏꯗꯣ
ꯑꯥꯔꯖꯦꯟꯇꯤꯅꯥꯅ ꯆꯤꯠ ꯇꯧꯋꯦ ꯍꯥꯏꯅ ꯆꯨꯝꯕ꯭ꯔꯣ
ꯆꯨꯝꯕ꯭ꯔꯣ
ꯍꯣꯏ ꯗꯥꯏꯔꯦꯛ ꯆꯤ ꯇꯧꯕꯗꯨ ꯅꯠꯇꯦ ꯍꯥꯏꯅꯕ ꯍꯥꯏꯇꯥꯔꯦ ꯃꯣꯏꯒꯤ ꯃꯑꯣꯡꯗꯣ ꯔꯦꯐ꯭ꯔꯤꯗꯣ
ꯎ
ꯑꯗꯨꯗꯣ ꯈꯔ ꯃꯣꯏꯒꯤ ꯃꯤꯆꯪꯗ ꯂꯩꯕꯩ ꯃꯑꯣꯡꯗ ꯇꯧꯕ ꯍꯥꯏꯇꯥꯔꯦ ꯃꯣꯏꯒꯤ ꯕꯤ ꯑꯥꯔ ꯌꯦꯡꯕ ꯀꯥꯏꯅ ꯃꯅꯨꯡꯗ ꯌꯦꯡꯕꯗꯁꯨ ꯑꯃꯗꯨꯅ ꯌꯦꯡꯉꯒ ꯑꯃꯗꯨꯅ ꯑꯩ ꯌꯦꯡꯗꯕꯤ ꯑꯗꯨꯃꯥꯏꯅ ꯇꯧꯕ ꯋꯥꯈꯪꯗꯤ ꯈꯔ ꯌꯥꯎꯕꯖꯥꯠꯅꯤ ꯑꯗꯨꯅ ꯑꯗꯨꯃꯥꯏꯅ ꯇꯧꯋꯤ ꯃꯣꯏꯅ ꯅꯨꯡꯗꯤ ꯅꯨꯡꯉꯥꯏꯇꯦ ꯃꯣꯏ ꯑꯇꯣꯞꯄ ꯄꯨ ꯍꯧꯕꯗꯣ ꯏꯖꯤꯞꯇꯣ ꯌꯥꯝ ꯋꯥꯅ ꯁꯥꯟꯅꯖꯩꯕꯗ ꯃꯣꯏꯅ ꯒꯣꯜ ꯑꯃꯨꯛ ꯆꯟꯖꯩꯌꯦꯕ ꯑꯗꯨꯁꯨ ꯑꯃꯨꯛ ꯀꯩꯅꯣ ꯇꯧꯕ ꯍꯥꯏꯇꯥꯔꯦ ꯑꯩꯈꯣꯏꯒꯤ ꯒꯣꯜ ꯑꯃ ꯆꯟꯖꯕꯗꯣ ꯑꯩꯈꯣꯏꯒꯤ ꯒꯣꯗꯨ ꯑꯃꯨꯛ ꯂꯧꯗꯕ ꯍꯥꯏꯇꯥꯔꯦ ꯃꯅꯨꯡꯗ ꯐꯥꯎ ꯇꯥꯏ ꯑꯩꯅ ꯍꯧꯖꯔꯤꯉꯩ ꯈꯨꯗꯤꯃꯛ ꯑꯗꯨꯅ ꯍꯥꯏꯅ ꯣꯖꯤꯞ ꯇꯅꯤ ꯖꯤꯞꯅ ꯀꯥꯈ꯭ꯔꯅꯤꯅ ꯏꯖꯤꯞꯇ ꯍꯥꯏꯅ ꯏꯖꯤꯞꯇ ꯍꯥꯏꯅꯩꯗꯤ ꯀꯩꯅꯣ
ꯍꯥꯏꯁꯦ ꯏꯖꯤꯞꯅ ꯀꯥꯅꯤꯅ ꯑꯗꯨꯝ ꯍꯥꯏꯅꯩ ꯏꯖꯤꯞꯀꯤ ꯀꯦ ꯃꯤꯆꯪꯗ ꯂꯣꯏ ꯂꯩꯅꯩꯌꯦꯕ
ꯉꯔꯥꯡꯗꯤ ꯏꯖꯤꯞꯅ ꯍꯥꯟꯅ ꯒꯣꯜꯗꯨꯣ ꯑꯅꯤ ꯆꯟꯕ ꯑꯗꯨꯅꯅꯤꯗꯏ ꯀꯥꯕꯗꯨ ꯑꯗꯨꯝ ꯑꯥꯔꯖꯦꯟꯇꯤꯅꯥꯅ ꯀꯥꯈꯤꯗꯧ ꯃꯥꯜꯂꯤꯅꯤ ꯑꯍꯥꯟꯕꯗꯗꯤ ꯁꯥꯟꯅꯗ꯭ꯔꯤꯉꯩꯗ
ꯎꯝ
ꯎꯝ ꯀꯣꯟꯅ ꯁꯥꯟꯅꯔꯛꯑꯀꯥꯟꯗ ꯏꯖꯤꯞꯅ ꯑꯅꯤ ꯍꯥꯟꯅ ꯆꯟꯕꯗꯨꯗ ꯃꯣꯏꯅ ꯀꯥꯗꯣꯏ ꯃꯥꯜꯂꯝꯃꯥꯅꯤ ꯃꯤꯅꯤꯠ ꯀꯨꯟꯊ꯭ꯔꯥ ꯃꯤꯅꯤꯠ ꯀꯨꯟꯗꯨꯗ ꯕꯣꯜ ꯑꯍꯨꯝ ꯑꯃꯨꯛ ꯆꯥꯟꯖꯟꯕꯤꯈ꯭ꯔꯦ ꯑꯗꯨꯒ ꯅꯨꯃꯤꯠ ꯀꯨꯟꯊ꯭ꯔꯥꯃꯨꯛꯇ ꯍꯥꯏꯇꯥꯔꯦ ꯒꯣꯜ ꯑꯍꯨꯝ ꯆꯟꯖꯦ ꯑ ꯁꯟꯈ꯭ꯔꯦ ꯅꯪꯩꯅ ꯄꯥꯝꯖꯕ ꯇꯤꯝꯒꯗꯤ ꯂꯩꯕ꯭ꯔꯥ
ꯎꯝ
ꯑꯣ ꯑꯗꯨꯄ ꯍꯣꯏ ꯇ ꯅꯜꯗꯣꯁꯤ ꯍꯥꯏꯄꯗ ꯑꯣ ꯄꯔ ꯑ ꯄꯔ ꯏꯁꯄꯦꯟꯒ ꯁꯥꯟꯅꯕꯗ ꯃꯥꯗꯤ ꯆꯦꯟ ꯉꯝꯗ꯭ꯔꯅꯤꯗ ꯑꯍꯟ ꯑꯣꯏꯕꯒꯤ ꯃꯅꯪ ꯁꯨꯨꯔ ꯑꯣꯏꯗꯗꯒ ꯑꯗꯨꯗꯤ ꯊꯥꯏ
ꯎꯝ ꯑꯗꯨ ꯂꯥꯏ ꯇꯤꯝꯗꯨꯁꯨ ꯈꯔ ꯃꯉꯣꯟꯗ ꯀꯌꯥ ꯁꯞꯄꯣꯔꯠꯁꯨ ꯇꯧꯕꯤꯗꯕꯅꯤ
ꯍ
ꯃꯥꯏ ꯇꯤꯝꯗꯣ
ꯑꯥ
ꯑꯗꯨ ꯃꯉꯣꯟꯗꯁꯨ ꯀꯌꯥ ꯁꯞꯄꯣꯔꯠ ꯇꯧꯕꯤꯗꯕꯅꯦꯕ ꯃꯥꯏ ꯇꯤꯝꯗ ꯇꯧꯕꯤꯗꯕ ꯍꯥꯏꯗꯤ ꯃꯦꯁꯤ ꯍꯣꯏꯒꯤꯅ ꯑꯃꯨꯛ ꯕꯣꯜꯁꯦ ꯃꯦꯁꯤ ꯑꯗꯨ ꯌꯥꯔꯤꯈꯩ ꯑꯗꯨꯝ ꯄꯤꯌꯦꯕꯣꯅꯥ ꯑꯗꯨꯒꯤꯅ ꯀꯌꯥ ꯄꯤꯕꯤꯗꯦꯕ ꯃꯉꯣꯟꯗ ꯃꯣꯏ ꯇꯤꯝꯁꯤꯡꯗꯨꯅ ꯁꯥꯟꯅꯃꯤꯅꯩꯁꯤꯡꯗꯨꯅ
ꯎꯝ
ꯎ
ꯀꯩꯒꯤꯅꯣ ꯑꯗꯨ ꯃꯣꯏꯅꯁꯨ ꯇꯧꯍꯟꯅꯤꯡꯉꯕ
ꯎꯝ ꯈꯪꯕꯣꯏ ꯊꯥꯖꯗꯕꯒꯤꯅꯤ ꯈꯪꯗꯦ ꯊꯥꯖꯗꯕ ꯍꯥꯏꯗꯤ ꯃꯉꯣꯟꯗ ꯄꯤꯔꯗꯤ ꯃꯥꯡꯅꯤ ꯕꯣꯜꯗꯣ ꯃꯥꯡꯉꯅꯤꯅ ꯀꯥꯏꯅ ꯑꯗꯨꯃꯥꯏꯅ ꯈꯟꯕꯩꯅꯤ ꯈꯪꯗꯦ ꯅꯨꯡꯁꯤꯗꯕꯤꯅꯤ ꯈꯪꯗꯦ ꯑꯗꯨꯝ ꯁꯥꯟꯅꯕ ꯀꯥꯟꯗ ꯈꯪꯉꯤꯗꯅ ꯑ ꯑꯣ ꯑꯗꯨꯏ ꯋꯥꯅꯦ ꯁꯥꯟꯅꯕꯗ ꯑꯗꯨꯝ ꯌꯦꯡꯕꯗ ꯑꯗꯨꯝ ꯈꯪꯅꯕ ꯃꯦꯁꯤꯒꯤꯅ ꯑꯃꯨꯛ ꯃꯒꯣꯜꯗꯣ ꯌꯥꯔꯤꯈꯩ ꯃꯉꯣꯟꯗ ꯑꯗꯨꯝ ꯄꯤꯕꯤꯕ ꯍꯥꯏꯇꯥꯔꯦ ꯃꯣꯏ ꯃꯌꯥꯝ ꯃꯥꯏ ꯁꯥꯟꯅꯃꯤꯅꯤꯒꯤ ꯅꯥ ꯂꯣꯒꯤꯗꯤ ꯀꯌꯥ ꯄꯨꯕꯤꯗꯦꯕ ꯕꯣꯜꯗꯣ ꯃꯉꯣꯟꯗꯅ ꯆꯦꯟꯕ ꯈꯣꯠꯄꯁꯨ ꯀ ꯃꯥꯏ ꯃꯁꯥꯒꯤ ꯑꯣꯏꯅ ꯕꯣꯜ ꯑꯗꯨꯝ ꯂꯨꯝꯃꯒ ꯂꯩꯔꯒ ꯒꯣꯜ ꯆꯟꯕ ꯉꯥꯏꯕ
ꯈꯨꯠꯁꯥ ꯂꯩꯗꯅ ꯃꯥꯗꯦ ꯄꯕꯣꯠꯇꯣ ꯀꯌꯥ ꯄꯤꯕꯤꯗꯦꯕ ꯃꯉꯣꯟꯗ ꯎꯗꯤ ꯀ ꯑꯃꯅ ꯈꯔ ꯇꯥꯡꯒꯦ ꯑꯩ ꯄꯥꯝꯗꯗꯤ ꯑꯝꯇ ꯑꯩ ꯌꯥꯝ ꯀꯟꯅꯁꯨ ꯌꯦꯡꯈꯤꯕꯕꯣ ꯀ ꯑꯩꯁꯨ ꯣꯏꯕꯗꯤ ꯌꯦꯡꯗꯦꯕ ꯑꯗꯨꯗꯗꯤꯁꯨ ꯅꯨꯡꯉꯥꯏ ꯇꯔꯅ ꯍꯥꯏꯗꯅ ꯇꯕꯅ ꯎꯝ ꯍꯣꯏ ꯅꯨꯡꯕꯨꯗꯤ ꯅꯨꯡꯉꯥꯏꯇꯕꯅꯦ ꯚꯥꯏ ꯑꯔꯣꯏꯕ ꯀꯩꯀꯥꯁꯨ ꯑꯣꯏꯕꯅꯤꯅꯀꯣ ꯑꯗꯨ ꯁꯥꯟꯅꯕꯗꯣ ꯐꯖꯅ ꯃꯌꯥꯝꯗꯨꯅ ꯃꯉꯣꯟꯗ ꯈꯤꯇꯪ ꯐꯖꯅ ꯌꯦꯡꯕ ꯃꯤꯗꯤꯀꯣ ꯅꯨꯡꯉꯥꯏꯔꯝꯃꯣꯏꯕ ꯍꯦꯟꯅ ꯃꯌꯥꯝꯗꯨꯅ ꯃꯉꯣꯟꯗ ꯈꯤꯇꯪ ꯁꯞꯄꯣꯔꯠꯇꯣ ꯐꯖꯅ ꯇꯧꯕꯤꯔꯒ ꯄꯣꯕ ꯑꯣꯏꯗꯤ ꯅꯨꯡꯉꯥꯏꯗꯕ
ꯎꯝ
ꯃꯥꯗꯣ ꯍꯥꯏꯐꯦꯠ ꯑꯩꯈꯣꯏꯒꯤ ꯇꯣꯉꯥꯟꯅ ꯇꯥꯕꯒꯤ ꯃꯑꯣꯡ ꯇꯧꯕꯗ ꯑꯗꯨꯃꯍꯅ ꯄꯨꯔꯥꯃꯛ ꯇꯧꯗ꯭ꯔꯁꯨ ꯌꯦꯡꯉꯀꯥꯟꯗ ꯍꯥꯏꯇꯥꯔꯦ ꯃꯁ ꯍꯥꯏꯣ ꯑꯃ ꯃꯥ ꯍꯣꯡꯐꯥꯎ ꯂꯥꯎꯗ꯭ꯔꯤꯕꯅꯤꯅ ꯃꯤ ꯌꯥꯝ ꯁꯥꯎꯅꯔꯦ ꯉꯔꯥꯡꯒꯤꯗꯣ ꯎꯝꯗ ꯍꯥꯏ ꯔꯦꯐ꯭ꯔꯤꯖꯇꯗꯅ ꯌꯥꯝ ꯁꯥꯟꯅꯩꯁ ꯃꯦꯁꯤꯗꯤ ꯄꯦꯅꯥꯜꯇꯤ ꯑꯃ ꯐꯪꯉꯤ ꯉꯔꯥꯡꯗꯣ ꯑꯗꯨꯁꯨ ꯆꯟꯗꯦ ꯃꯥꯗꯤ
ꯎꯝ
ꯆꯟꯗꯦ ꯃꯃꯥꯡꯗꯁꯨ ꯑꯃ ꯆꯟꯗꯕꯅꯦ ꯃꯥ ꯍꯟꯗꯛꯀꯤ ꯄꯦꯅꯥꯜꯇꯤꯗ ꯆꯟꯗ꯭ꯔꯤ ꯀꯥꯎꯕꯗ